ꯑꯥ ꯇꯥꯔꯦꯀꯣ
ꯐꯔꯦ ꯐꯔꯦ
ꯑꯣ
ꯁꯥꯔꯤꯦ ꯅꯕꯤ
ꯆꯔꯗꯥ ꯊꯦꯡꯉꯤ ꯍꯦꯡ ꯉꯁꯤ ꯉꯁꯤ ꯀꯩꯅꯣ ꯆꯥꯏ ꯁꯟ ꯅꯣꯏꯗꯤ ꯊꯦꯡꯉꯤꯅ ꯋꯥꯔ ꯀꯞ ꯌꯦꯡꯂꯡꯉꯣꯏꯗ꯭ꯔꯣ
ꯔꯤꯝꯕ ꯊꯣꯔꯔ ꯁꯥꯗꯅꯤ
ꯆꯥꯔ ꯌꯦꯡꯕꯅ ꯈꯔ ꯍꯦꯟꯅ ꯅꯨꯡꯉꯥꯏꯒꯅꯤꯗ ꯑꯗꯨꯅ
ꯎ
ꯑꯣ ꯄ꯭ꯂꯥꯟ ꯑꯃ ꯂꯩꯕꯒꯤ ꯀꯅꯤꯅꯤꯦ
ꯎꯝ
ꯅꯣꯏꯁꯤꯗꯤ ꯌꯥꯝ ꯀꯩꯅꯣ ꯇꯧꯕ ꯃꯥꯜꯂꯦꯍꯦ ꯦꯇꯤꯡ ꯀꯟꯅ ꯇꯧꯕ ꯃꯥꯜꯂꯤꯦꯍꯦ ꯑ
ꯕꯦꯠꯇꯤꯡ ꯇꯧꯗ꯭ꯔꯗꯤ ꯌꯦꯡꯕꯒꯤ ꯌꯦꯡꯕꯗ ꯈꯔ ꯅꯨꯡꯉꯥꯏꯅ ꯕꯦꯠꯇꯤꯡ ꯇꯧꯔꯀꯥꯟꯗ
ꯍꯦꯟꯅ ꯅꯨꯡꯉꯥꯏꯕꯅꯦ ꯍꯣꯏ ꯉꯁꯤꯒꯤꯁꯤꯦ ꯃꯤꯁ ꯃꯣꯔꯅꯤꯡꯤꯡꯒꯤꯗꯨꯅ ꯍꯌꯦꯡꯒꯤ ꯑꯗꯨꯅ ꯑꯗꯨꯝ ꯃꯦꯠꯁ ꯅꯨꯡꯉꯥꯏꯗꯧ ꯃꯥꯜꯂꯦꯗ ꯍꯧꯖꯤꯛ
ꯑ ꯉꯁꯤꯗꯤ ꯍꯌꯦꯡ ꯑꯌꯨ ꯑꯌꯨꯀꯤꯦꯅ ꯍꯥꯏꯒꯅꯤ
ꯁꯤꯛꯁ ꯊꯥꯔꯇꯤꯒꯤꯗꯣ ꯀꯣꯔꯤꯌꯥ ꯁꯥꯎꯠ ꯀꯣꯔꯤꯌꯥꯒ ꯃꯦꯛꯁꯤꯀꯣꯒꯤꯗꯣ ꯑꯗꯨ ꯅꯨꯡꯉꯥꯏ ꯅꯤ
ꯑꯗ ꯅꯪ ꯀꯥꯜ ꯃꯗ ꯂꯩ ꯏꯔꯦ
ꯉꯁꯤꯒꯤꯔꯣ
ꯍꯌꯦꯡ ꯃꯣꯔꯅꯤꯡꯒꯤ
ꯎꯝ ꯍꯌꯦꯡ ꯃꯣꯔꯅꯤꯡꯒꯤꯔꯣ ꯃꯦꯁꯤꯀꯣ ꯃꯦꯛꯁꯤꯀꯣ ꯍ ꯃꯦꯁꯤꯀꯣ ꯍ ꯑꯩ ꯄꯥꯝꯃꯤꯔꯝ ꯃꯣꯏ ꯁꯥꯟꯅꯕꯗꯣ
ꯑ
ꯁꯥꯎꯠ ꯀꯣꯔꯤꯌꯥꯒꯤꯗꯤ ꯀꯔꯤ ꯍꯥꯏꯕ꯭ꯔꯣ ꯁꯟꯅ ꯑꯃ ꯂꯩꯔꯅꯦ
ꯎꯝ
ꯏꯁꯇꯥꯔ ꯄ꯭ꯂꯦ ꯍꯥꯏꯔꯗꯤ
ꯎꯝ
ꯉꯁꯤꯒꯤꯗꯤ ꯍꯣꯔꯦꯟ ꯅꯥꯏꯟ ꯊꯥꯔꯇꯤꯒ꯭ꯔꯣ ꯌꯦꯡꯂꯒ ꯊꯨꯝꯈ꯭ꯔꯒꯦꯗ
ꯎꯝ ꯎ ꯅꯥꯟ ꯊꯇꯤ ꯁꯛꯇꯌꯥ ꯍꯖꯔꯦ ꯇꯔꯝ ꯅꯁꯇ
ꯎꯝꯝ ꯑꯗꯨꯕꯨ ꯇꯨꯝꯗ꯭ꯔꯤꯉꯩꯗ ꯈꯔ ꯌꯦꯡꯍꯧꯔꯒ ꯇꯨꯡ
ꯝ ꯌꯥ ꯁ ꯇꯨꯋ ꯊꯥꯔꯇꯤ ꯋꯥꯟ ꯊꯥꯔꯇꯤ
ꯑꯅꯦ ꯌꯦꯡꯉꯤꯅꯦ ꯔꯣꯅꯦꯜꯗꯣ ꯇ ꯈꯔ ꯌꯦꯡ ꯊꯤꯒꯦ ꯍꯥꯏꯔꯒ ꯃꯥꯗꯤ ꯁꯥꯟꯅꯗ꯭ꯔꯦꯅ
ꯕꯁ ꯄꯥꯔ ꯐ
ꯎꯝ ꯎꯝ ꯀꯩꯅꯣ ꯈꯔ ꯌꯦꯡꯈꯤꯒꯦ ꯍꯥꯏꯔꯒ ꯑꯃ ꯁꯥꯟꯅꯗ꯭ꯔꯦ
ꯎꯝ
ꯃꯥꯒꯤ ꯂꯥꯁ ꯗꯥꯟꯁꯇꯨ ꯈꯔ ꯌꯦꯡꯈꯤꯒꯦ ꯍꯥꯏꯔꯒ ꯆꯦꯟꯁꯨ ꯆꯦꯟꯗ꯭ꯔꯦ ꯕꯣ ꯉꯥꯏꯔꯒ ꯐꯪꯉꯁꯨ ꯆꯟꯕ ꯍꯩꯇ꯭ꯔꯦ
ꯅ ꯅꯣꯔꯠ ꯌꯧꯔꯛꯑꯗꯤ ꯌꯨꯝ ꯆꯠꯄ ꯍꯥꯟꯅ ꯆꯠꯈ꯭ꯔꯅꯤꯅ ꯌꯨꯝꯗ ꯃꯥꯒꯤꯗ ꯀ ꯀꯅꯤꯅꯦꯅꯤ
ꯎꯝ ꯀꯩꯅꯣ ꯅꯪꯗꯤ ꯔꯣꯅꯥꯜꯗꯔꯣ ꯃꯦꯁꯤꯔꯣ
ꯑꯅꯤ ꯃꯥ ꯅꯠꯇꯦ ꯍꯥꯏꯗꯤ
ꯎꯝ
ꯑꯩꯗꯤ ꯑꯩ ꯎꯝ ꯑꯩꯒꯤ ꯀꯟꯇ꯭ꯔꯤꯗꯤ ꯖꯔꯃꯅꯤꯒ ꯐ꯭ꯔꯥꯟꯁ ꯂꯩꯌꯦ
ꯑ ꯍꯣ
ꯖꯔꯃꯅꯤꯒ ꯐ꯭ꯔꯥꯟꯁꯒꯤ ꯀꯟꯇ꯭ꯔꯤ
ꯎꯝ ꯍꯝ
ꯑꯗꯨꯁꯨ ꯍꯣꯏ ꯐꯖꯕꯅꯦ ꯐ꯭ꯔꯥꯟꯁꯀꯤꯗꯣ ꯖꯔꯃꯅꯤꯁꯨ ꯑꯩ ꯉꯔꯥꯡꯒꯤꯗꯣ ꯀꯩꯅꯣꯅꯤꯅꯦ ꯀꯣꯡꯒꯣꯗꯣ ꯊꯥꯖꯗꯕꯤꯗ ꯐꯖꯅ ꯁꯥꯟꯅꯩꯅꯦ ꯃꯣꯏ ꯁꯤꯝꯗꯣ ꯎꯝ
ꯍꯣꯇ ꯌꯥꯎ ꯄꯒ ꯌꯧꯒꯅꯤ ꯂꯧꯒꯅꯤ ꯍꯥꯏꯗꯨ ꯀꯒꯣꯗ ꯄ꯭ꯔꯣ ꯇ
ꯎꯝ
ꯀꯥꯏꯅ ꯂꯧꯦꯠꯇ꯭ꯔꯅꯤ
ꯀꯣꯡꯒꯣꯜꯗꯨꯁꯨ ꯌꯥꯕ ꯇꯤꯝꯅꯤꯍꯦ ꯍꯟꯗꯛꯇꯤ
ꯎꯝ ꯑꯗ ꯈꯔ ꯈꯖ
ꯎꯝ ꯃꯣꯏ ꯄꯥꯡꯒꯜꯁꯨ ꯀꯟꯕ ꯃꯥꯜꯂꯤ ꯃꯣꯏ ꯃꯨꯕ ꯉꯥꯛꯇꯅꯤ ꯁ
ꯁꯅ ꯌꯥꯎꯒ ꯀꯣꯟꯣ ꯑ ꯭ꯔꯖꯁꯟ ꯀ ꯑꯗꯨ ꯁꯇ꯭ꯔꯣ
ꯎꯝ ꯕꯣꯔꯁꯨ ꯑꯗꯨꯝ ꯐꯖꯩꯗ ꯃꯣꯏ ꯄꯥꯏꯕꯗꯣ
ꯎꯝ
ꯃꯤꯉꯣꯟꯗꯒꯤ ꯕꯣꯔ ꯕꯣꯜ ꯀꯩꯅꯣ ꯕꯣꯜ ꯂꯧꯕꯒꯨꯝꯕꯗꯨ ꯐꯖꯩꯕ
ꯎꯝ ꯇꯕ ꯐꯅꯥ
ꯎꯝ ꯎꯝ ꯏ ꯅꯣꯏꯣꯏ ꯀꯅꯥ ꯀꯅꯥ ꯂꯩꯒꯦ
ꯍꯁꯦ ꯑꯣꯏꯔ ꯂꯩ ꯑ
ꯑꯣ ꯍꯣꯁꯇꯦꯜꯗ ꯂꯩꯕꯨꯗꯤ ꯋꯥꯀꯕꯨꯗꯤ ꯆꯞ ꯆꯥꯔꯦꯍꯦ ꯎꯝ ꯑ ꯁꯟꯗꯛꯁꯤ ꯑꯣꯆꯞ ꯋꯥꯔꯜ ꯀꯞ ꯌꯦꯡꯕꯁ ꯀꯩꯅꯣ ꯂꯩꯇ꯭ꯔꯦ ꯐ꯭ꯔꯦꯟ ꯂꯩꯇ꯭ꯔꯦ ꯐ꯭ꯔꯦꯟ ꯌꯥꯎꯗꯕꯤꯗ ꯑꯗꯨꯝ ꯐꯦꯃꯤꯂꯤꯒ ꯑꯗꯨꯝ ꯇꯧꯔꯦ ꯑꯗꯨꯝ ꯌꯦꯡꯉꯤ
ꯠꯇ ꯇꯧ ꯇꯧꯔꯒ ꯌ ꯈꯔ ꯑꯣꯏ
ꯎꯝ ꯅꯣꯏ ꯄꯔꯇꯤꯗꯤ ꯅꯨꯡꯉꯥꯏꯔꯦ ꯆꯥꯛ ꯆꯥꯗꯕꯤꯗ ꯃꯠꯇꯤꯟ ꯇ ꯑꯣꯔꯒ ꯆꯥꯗꯣꯏꯅꯦ ꯍꯥꯏꯕꯗꯨꯣ ꯌꯥꯝ ꯏꯟꯇꯔꯦꯁꯇꯤꯡ ꯑꯣꯏꯕꯅꯤꯅꯦ
ꯎꯝ ꯑꯗꯨ ꯗꯤ ꯑꯗꯨ ꯔ ꯆꯕꯤꯔ
ꯎꯝ ꯑ ꯍꯧꯖꯤꯛ ꯍꯧꯖꯤꯛ ꯀꯔꯤ ꯀꯔꯤ ꯍꯣꯠꯅꯔꯤꯒꯦ
ꯑꯗꯨ ꯀꯩ ꯇꯧꯔꯣ ꯁꯀꯨꯜ ꯀꯣꯆ ꯂ ꯑꯣꯔꯇ ꯂꯩꯗꯤ
ꯑꯣ ꯁ꯭ꯀꯨꯜ ꯑꯃꯗ ꯀꯣꯆꯤꯡ ꯂꯧꯕ
ꯎꯝ ꯆꯄꯁꯤꯡꯕ ꯀꯠꯆꯤꯡ ꯂꯧꯕ ꯑꯣꯖꯥ ꯑꯣꯏꯅ ꯂꯩꯕ
ꯎꯝ ꯑꯣꯀꯦ ꯑꯅꯍꯦ ꯅ ꯐꯩ
ꯎꯝ
ꯎ ꯅꯣꯏꯔꯣꯝꯗꯗꯤ ꯅꯣꯡ ꯆꯨꯕ꯭ꯔꯣ ꯍꯧꯖꯤꯛ
ꯍꯗꯦ ꯁꯕ꯭ꯔ
ꯍꯧꯖꯤꯛꯄꯨꯗꯤ ꯆꯨ ꯑꯗꯨꯕꯨ ꯉꯥꯏꯍꯥꯛ ꯂꯩꯗꯤ ꯑꯗꯨꯝ ꯆꯨꯔꯛꯑꯅꯤ ꯆꯨꯔꯛꯀꯅꯤ ꯅꯣꯡ ꯆꯨꯕ ꯂꯦꯞꯇꯣꯏꯅꯦ ꯑꯩꯈꯣꯏ ꯆꯤꯡꯗ
ꯑ ꯉꯝ ꯀ ꯆꯒ
ꯎꯝ ꯑꯩꯁ ꯅꯨꯃꯤꯠ ꯎꯗꯦꯍꯦ ꯍꯞꯇꯥ ꯑꯃ ꯑꯅꯤ ꯁꯨꯔꯦꯍꯦ ꯅꯨꯃꯤꯠ ꯄꯥꯛ ꯎꯗ꯭ꯔꯦ ꯄꯣꯡ ꯑꯅꯤ ꯑꯃ ꯅꯨꯡꯁꯥ ꯈꯔ ꯎꯔꯒ ꯑꯗꯨ ꯈꯛꯇꯅꯤ ꯂꯩꯆꯤꯟ ꯊꯥꯕꯒ ꯅꯣꯡ ꯇꯥꯕꯒ ꯂꯦꯞꯇꯦꯅꯤ ꯃꯔꯛ ꯃꯔꯛꯇꯗꯤ ꯋꯥꯔꯜ ꯀꯞ ꯌꯦꯡꯕ ꯐꯪꯗꯕꯅꯤ ꯃꯥꯏ ꯂꯥꯛꯇꯕꯒ
ꯎ
ꯁꯦꯀꯦꯟ ꯗꯦꯗ ꯁꯤꯗꯁꯨ ꯅꯡ ꯀꯟꯅ ꯁꯨꯧꯕꯒꯤ ꯁꯤꯛꯅꯦꯜ ꯐꯪꯗꯕꯒꯤ ꯌꯦꯡꯕ ꯐꯪꯗꯦ
ꯀꯔꯤ ꯃꯦꯆꯇ ꯅꯣ
ꯎꯝ ꯁꯀꯗꯗ ꯀꯝ ꯀ
ꯑꯁ ꯑꯩꯗꯣ ꯑꯩꯁꯨꯅꯤꯅꯦ ꯁꯥꯟꯅꯕ ꯅꯨꯃꯤꯠꯇꯣ
ꯎꯝ
ꯑꯗꯨ ꯃꯣꯔꯅꯤꯡꯅꯤꯅ ꯑꯗꯨꯗꯣ ꯃ ꯐꯖꯅ ꯌꯦꯡꯉꯒꯅ ꯅꯨꯡꯗꯥꯡꯗ ꯌꯦꯡꯗꯕꯤꯗ ꯐꯖꯅ ꯇꯨꯝꯅ ꯍꯧꯒꯠꯂꯒ ꯏꯟꯇꯔꯅꯦꯠꯁꯨ ꯂꯩꯇꯦ ꯃꯩꯁꯨ ꯂꯛꯇꯦ ꯑꯩꯈꯣꯏꯒꯤ ꯋꯥꯏꯐꯥꯏꯗꯧ ꯌꯦꯡꯕꯅꯤ ꯋꯥ ꯑꯦ ꯐꯥꯏꯕꯔ ꯑꯗꯣ ꯑꯗꯨꯗꯡ ꯑꯗꯨ ꯏꯟꯇꯔꯅꯦꯠꯁꯨ ꯄꯤꯗ꯭ꯔꯦ ꯃꯩꯁꯨ ꯂꯥꯛꯇꯦ ꯃꯩ ꯃꯩꯒꯤꯗꯤ ꯕꯦꯇ꯭ꯔꯤꯗ ꯌꯦꯡꯕ ꯌꯥꯏ ꯑꯗꯨꯕꯨ ꯏꯟꯇꯔꯅꯦꯠ ꯂꯩꯇꯕꯅꯤꯅꯡꯗ꯭ꯔꯤ ꯌꯦꯡꯗ꯭ꯔꯤꯅꯦ ꯑꯗꯨꯗꯣ ꯑꯩꯒꯤ ꯇꯤꯝꯅꯤꯅꯦ
ꯀꯅꯥꯗꯒ ꯑ ꯍꯔꯖꯤ ꯣꯕꯤꯅꯥ ꯅꯤ ꯁꯥꯟꯅꯕꯗꯨ ꯑꯗꯨꯝ ꯃꯦꯠꯁꯇꯣ ꯌꯦꯡꯒꯦ ꯇꯧꯔꯒ ꯁꯤꯒꯅꯦꯜ ꯐꯪꯅꯕ ꯌꯦꯡꯂꯒ ꯇꯑꯦ ꯍꯥꯏꯁꯦ
ꯎ ꯍꯥꯏ ꯂꯥꯏꯠ ꯑꯗꯨꯝ ꯌꯦꯡꯉ ꯇꯣꯛꯑꯦ ꯑꯔꯖꯦꯟꯇꯤꯅꯥ ꯍꯥꯏꯒꯗꯣ ꯃꯦꯁꯤꯁꯨ ꯑꯗꯨꯝ ꯀꯜꯂꯦꯅꯦ ꯊꯥꯖꯗꯕꯒꯤ ꯊꯥꯖꯗꯕꯒꯤ ꯋꯥꯡꯕꯗ ꯅꯣꯏ ꯀꯩꯅꯣ ꯏꯁꯇꯨꯗꯦꯟꯁꯤꯡꯗꯤ ꯇꯨꯝꯅꯈ꯭ꯔꯕꯣ
ꯂꯥꯏꯔꯤꯛ ꯄꯥꯕ ꯃꯇꯝ ꯅꯥꯏꯟ ꯊꯥꯔꯇꯤ ꯐꯥꯎ
ꯑ ꯍꯣ
ꯅ ꯊꯔꯇꯤꯔꯝ ꯃꯁꯅꯤ ꯁꯠꯇꯅꯦ
ꯎꯝ ꯅꯨꯡꯉꯥꯏꯒꯅꯤ ꯁꯥꯇ꯭ꯔꯁꯤꯡꯒ ꯌꯦꯡꯃꯤꯟꯅꯕꯗꯨ
ꯎꯝ
ꯃꯤ ꯑꯃ ꯑꯅꯤ ꯈꯛꯇ ꯌꯦꯡꯕꯗꯨ ꯇꯨꯝꯅꯤꯡꯕꯅꯤ ꯊ ꯅꯌꯦ ꯀꯥꯟꯗ ꯑꯗꯨ ꯃꯤ ꯌꯥꯝꯃꯒ ꯒ꯭ꯔꯨꯞꯇ ꯌꯦꯡꯕꯗꯨ ꯅꯨꯡꯉꯥꯏꯕꯅꯤꯕꯣ
ꯑꯩꯈꯣꯏ ꯀꯟꯇ꯭ꯔꯤ ꯑꯣꯏꯔꯗꯤ ꯌꯦꯡꯕꯗꯨꯁꯨ ꯅꯨꯡꯉꯥꯏꯕ ꯇꯅꯤꯡ
ꯎꯝ ꯎꯝ
ꯍꯣꯏ ꯄꯥꯝꯃ ꯀꯥꯟꯗ ꯅꯠꯇꯦ ꯑꯗꯨꯝ ꯇꯨꯝꯅꯤꯡꯕ
ꯎꯝ ꯅꯪ ꯍꯧꯖꯤꯛ ꯂꯩꯔꯤꯁꯤ ꯀꯩꯅꯣ ꯆꯤꯡꯗꯨꯔꯣ ꯅꯠꯇ꯭ꯔꯒ ꯀꯩꯅꯣ ꯇꯝꯄꯥꯛꯇꯔꯣ
ꯅꯝꯕꯣꯜꯗ
ꯅꯝꯕꯣꯜꯗ꯭ꯔꯣ ꯎꯝ ꯅꯨꯡꯉꯥꯏꯅꯤ ꯑꯗꯨꯗꯤ ꯑꯗꯨꯔꯣꯝꯗꯗꯤ ꯅꯣꯡꯁꯨ ꯀꯩꯅꯣ ꯇꯧꯗꯕꯅꯤ ꯑꯁ ꯆꯤꯡꯗꯗꯤ ꯂꯣꯏꯔꯦ ꯑꯩ ꯌꯥꯗꯦ ꯃꯄꯥꯟ ꯊꯣꯛꯄꯁꯨ ꯌꯥꯗꯦꯅꯦ ꯑꯩ ꯂꯩꯐꯝ ꯍꯧꯖꯤꯛ
ꯅꯪꯗꯤ ꯀꯗꯥꯏ ꯂꯩꯕ ꯅꯪ ꯍꯧꯖꯤꯛꯇꯤ
ꯀꯩꯅꯣ ꯆꯤꯡꯗꯅꯦꯗ
ꯑ
ꯍꯣꯔꯦꯟ ꯀꯩꯅꯣꯗ ꯍꯥꯏꯔꯛꯀꯦ ꯋꯥꯆꯦꯞꯇ
ꯍ
ꯎꯝ ꯎꯝ ꯀꯩꯅꯣ
ꯅꯥꯏꯟꯒꯤ ꯇꯥꯔꯦ ꯅꯥꯏꯟ ꯊꯥꯔꯇꯤ ꯅꯥꯏꯟ ꯊꯥꯔꯇꯤꯗꯤ ꯌꯦꯡꯒꯅꯤꯅ ꯃꯦꯠꯁ
ꯎꯝ ꯎꯝ ꯁꯤ ꯂꯣꯏꯔꯒ ꯌꯦꯡꯈ꯭ꯔꯁꯤ
ꯎꯝ ꯉꯁꯤꯒꯤꯗꯤ ꯀꯅꯥꯗ ꯂꯩꯔꯦ
ꯈꯪꯗꯦꯅꯦ ꯀꯔꯤꯅꯣ ꯇꯥꯗꯕ ꯃꯃꯤꯡ ꯑꯃ ꯀꯟꯇ꯭ꯔꯤ ꯃꯃꯤꯡ ꯑꯃꯅꯤꯅꯦ ꯖꯤꯁꯤꯌꯥ ꯖꯤꯇꯤꯌꯥ ꯍꯥꯏꯕ꯭ꯔꯣ
ꯖꯩ ꯌꯥꯒ ꯁꯥꯎꯠ ꯑꯐ꯭ꯔꯤꯀꯥ ꯎ
ꯈꯪꯗꯦ ꯖꯤꯇꯤꯌꯥꯗꯣ ꯀꯃꯥꯏꯅ ꯇꯧꯕ꯭ꯔꯥ ꯐꯖꯕ ꯇꯤꯝꯗꯨ ꯑꯗꯨꯝ ꯁꯞꯄꯣꯔꯠ ꯇꯧꯕꯅꯤꯗ ꯇꯥꯗ꯭ꯔꯤꯕ ꯑꯩꯅ ꯖꯤꯆꯤꯌꯥ ꯍꯥꯏꯕꯗꯣ
ꯎꯝ ꯑꯍꯥꯟꯕ ꯌꯥꯎꯕꯅꯦ ꯃꯣꯏ ꯀꯟꯇꯔꯤꯗꯣ ꯀ ꯀ
ꯑꯣ ꯍꯣ ꯍꯣ ꯌꯦꯡꯁꯤ ꯐꯖꯕ ꯇꯤꯝꯗꯣ ꯃꯣꯏꯗꯤ ꯁꯄꯣꯠ ꯇꯧꯕꯅꯤꯗ ꯁꯅꯥꯕꯨ ꯐꯖꯕꯨ ꯐꯖꯔꯗꯤ ꯎꯝ ꯎꯝ ꯑꯗꯨ ꯌꯦꯡꯈ꯭ꯔꯁꯤꯀꯣ ꯑꯗꯨꯗꯤ
ꯍꯣꯏ ꯍꯣꯏ ꯍꯣꯏ ꯈꯔ ꯌꯦꯡꯈꯔꯁꯤ ꯑꯗꯨꯗꯤ
ꯎꯝ ꯍꯌꯦꯡ ꯑꯃꯨꯛ ꯐꯥꯎꯅꯔꯁꯤꯀꯣ ꯎꯝ ꯐꯔꯦ ꯐꯔꯦ ꯄꯨꯡ ꯐꯥꯔꯁꯦ ꯎꯝ